ꯍꯜꯂꯣ
ꯇꯔꯦ
ꯅꯪ ꯍꯥꯏꯕ ꯍꯥꯏꯇꯥꯔꯦꯀꯣ
ꯇꯥꯔꯦ ꯇꯥꯔꯦ ꯇꯥꯔꯝꯒꯅꯤ ꯅꯪꯁꯨ
ꯅ ꯁꯤ ꯆꯥꯛ ꯊꯨꯡꯉꯝꯃꯣꯏ ꯑꯩ ꯊꯣꯡꯕ ꯍꯧꯗ꯭ꯔꯦ ꯈꯪꯉꯤꯗ
ꯍꯧꯒꯠꯇ꯭ꯔꯤ
ꯑꯗꯨꯅꯦꯕ ꯌꯥꯝ ꯑꯩ ꯈꯪꯉꯦꯕ ꯅꯣꯏꯒꯤꯗꯤ
ꯑꯩ ꯍꯥꯏꯗꯅꯣ ꯕ꯭ꯔꯦꯛꯐꯥꯁꯀꯤ ꯋꯥꯔꯤ ꯁꯥꯁꯦꯅ
ꯕꯣꯜ ꯌꯦꯡꯕꯅꯤꯅꯦ ꯑꯩꯁꯨ ꯀꯔꯤꯅꯣꯅꯦ ꯑꯥꯔꯖꯦꯟꯇꯤꯅꯥ ꯒꯣꯜ ꯑꯅꯤ ꯆꯟꯈ꯭ꯔꯦꯅꯦ ꯆꯟꯒ꯭ꯔꯦ ꯎꯄꯥꯏꯂꯩꯇꯦ꯫
ꯃꯤ ꯍꯟꯅꯤꯡꯉ ꯌꯥꯎꯗ꯭ꯔꯁꯨ ꯑꯗꯨꯝ ꯑꯅꯤ ꯌꯥꯝ ꯂꯥꯏꯅ ꯆꯜꯂꯦ ꯅꯃꯗꯤ
ꯍꯣꯏ ꯍꯥꯃꯦꯡꯗꯣ ꯌꯥꯍꯧꯔꯗꯤ ꯑꯁ ꯅꯨꯡꯉꯥꯏꯅꯤ ꯉꯁꯥꯏꯦ ꯐ꯭ꯔꯤꯠ ꯀꯤꯛ ꯑꯃꯗꯨꯗꯤ
ꯅꯔꯦꯃ ꯐꯖꯦ
ꯃꯇꯧ ꯇꯝꯃꯨꯍꯩ ꯅꯣꯏ ꯐꯨꯠꯕꯣꯂꯔꯁꯤꯡ
ꯑꯩ ꯇꯝꯃꯤꯅꯦ ꯑꯗꯨꯃꯥꯏꯅ ꯁꯥꯟꯅꯔꯤꯅꯦ ꯑꯩꯁꯨ ꯍꯟꯗ
ꯅꯣꯡꯃ ꯚꯗꯤꯑꯣ ꯂꯧꯔꯒ ꯚꯗꯤꯑꯣ ꯀ꯭ꯂꯤꯞ ꯃꯆꯥ ꯑꯝꯗ ꯑꯣꯏꯔꯁꯨ ꯁꯦꯟ ꯇꯧꯔꯛꯑꯣꯅꯦ ꯅꯪꯒꯤ ꯄ꯭ꯂꯦ
ꯑꯩꯒꯤ ꯑꯗꯁꯦ ꯑꯩꯒꯤ ꯌꯦ ꯌꯦꯠꯇꯨꯗ ꯀꯣꯏꯔꯥ ꯂꯣꯏ ꯐꯪꯉꯅꯤ ꯌꯦꯠꯇꯨꯗ
ꯌꯨꯇꯕꯇ ꯅꯦꯟꯃꯥꯔꯒꯤ ꯏꯁꯀꯤꯜ ꯑꯣꯏꯅ ꯁꯔꯁ ꯇꯧꯕ ꯐꯪꯒꯅꯤ ꯍꯥꯏꯏꯌꯣ
ꯅꯃꯁꯀꯦ ꯍꯥꯥ ꯑꯗꯨꯗꯤ ꯑꯩ ꯑꯩ ꯚꯤꯗꯤꯑꯣꯁꯤ ꯌꯥꯎꯔꯛꯑꯅꯤꯗꯨꯗ
ꯀꯥꯏꯗꯅ ꯅꯕꯕꯣ ꯌꯦꯡꯉ ꯅꯗꯔꯣ
ꯑꯁ ꯐꯣꯟꯗꯅꯤꯅꯦ ꯂꯝꯕꯤ ꯆꯠꯂꯒ ꯌꯦꯡꯕꯅꯤꯅꯦ ꯑꯩꯁꯦ
ꯑꯃꯨꯛ ꯁꯥ ꯔꯅꯤꯡ ꯐ
ꯑꯁ ꯍꯣꯏ ꯌꯧꯔꯦ ꯍꯌꯦ ꯌꯥꯧꯔꯒ ꯍꯦꯛ ꯌꯧꯔꯒ ꯐꯥꯔꯁ ꯑꯞ ꯂꯣꯏꯈ꯭ꯔꯦ
ꯑ
ꯑꯗꯨꯒꯤ ꯉꯥꯏꯍꯥꯛ ꯉꯥꯏꯕ ꯑꯣꯏꯅꯀꯣ ꯑꯩꯁꯨ ꯑꯣ ꯑꯩꯁꯨ ꯀꯩꯅꯣ ꯔꯦꯁ ꯇꯧꯕ ꯑꯣꯏꯅꯀꯣ ꯀꯃꯦꯟꯇꯦꯇꯔ ꯑꯣꯏꯅ ꯉꯍꯥꯛꯇꯪ ꯇꯧꯁꯤꯅ
ꯑꯣꯐꯤꯁ ꯗꯌꯇꯤ ꯂꯩꯕꯅ ꯁꯥꯥꯁꯀꯥ ꯃꯅꯦꯗꯨꯇꯦ
ꯍꯣꯏ ꯀ ꯀꯨꯏꯔꯦ
ꯀꯗ ꯀꯩꯔꯔꯕ
ꯊꯥ ꯊꯥ ꯑꯅꯤ ꯊꯥ ꯑꯅꯤ ꯍꯦꯜꯂꯤꯦꯕꯣ ꯊꯥ ꯑꯅꯤ ꯃꯈꯥꯏ ꯆꯠꯈ꯭ꯔꯦ
ꯁꯠꯇꯕꯁ ꯀꯥꯗꯕ꯭ꯔꯣ ꯊꯥꯅꯤ ꯍꯂꯦ ꯍꯥꯏꯔꯣ ꯑꯁ
ꯅꯪ ꯏꯁꯁꯣꯔꯅ ꯅꯪ ꯃꯁ ꯈꯪꯅꯉ
ꯑꯁ ꯈꯪꯉꯝꯕꯣꯏꯅ ꯈꯪꯅꯕ ꯑꯣꯏꯅ ꯅꯍꯥꯟ ꯊꯥꯔꯁꯗꯦ ꯅꯨꯃꯤꯠꯇ ꯑꯩꯈꯣꯏ ꯑꯥꯎꯠꯗꯦꯠ ꯈ ꯂꯩꯕꯀꯣ ꯑꯗꯨꯁꯨ ꯆꯜꯂꯦ ꯑꯗꯨꯒ ꯑꯗꯤꯁꯨ ꯑꯗꯨꯗꯤ ꯇꯔꯝ ꯑꯗꯨꯝ ꯊꯥ ꯑꯍꯨꯝ ꯈꯛꯇꯒꯤꯠꯅꯤꯅ ꯑꯗꯨꯇꯔꯁꯦꯠ ꯑꯍꯨꯝ ꯂꯥꯛꯑꯦꯕꯀꯣ
ꯎꯝ
ꯑꯗꯨꯒꯤ ꯑꯩꯁꯦ ꯇꯜꯂꯕꯤꯅ ꯑꯩ ꯀꯨꯞ ꯑꯣꯏꯔꯒꯅ ꯑꯩ ꯀꯣꯛꯛꯇ ꯆꯠꯂꯕ
ꯑꯣ ꯅꯪ ꯅꯍꯥꯟ ꯊꯥꯔꯛ ꯅꯪ ꯅꯍꯥꯟ ꯊꯥꯔꯛꯄꯗꯨꯔꯣ
ꯍꯣꯏ ꯑꯁ ꯌꯦꯟ ꯑꯆꯧ ꯑꯆꯧꯕ ꯑꯅꯤꯅꯤꯅꯦ ꯑꯩꯈꯣꯏ ꯀꯦꯁꯤꯌꯔꯅ ꯄꯨꯔꯛꯄꯗꯣ ꯑꯁꯅꯤ ꯍꯥꯎꯌꯦꯦ
ꯃꯤ ꯃꯤ ꯀꯅꯥ ꯃꯤ ꯀꯅꯥꯒꯤꯅꯣ
ꯃꯣꯏꯒꯤꯅꯦ ꯍꯣꯏ ꯀꯦꯆꯔ ꯈꯣꯏꯒꯤ
ꯑꯗꯨꯗꯤ
ꯃꯤ ꯌꯥꯝ ꯂꯤꯗ ꯀꯦꯁꯤꯌꯥꯔꯅꯦ ꯆꯇ꯭ꯅꯦ ꯄꯥꯁꯔꯅꯦ ꯑꯗꯨꯒ ꯑꯣꯗꯤꯇꯔ ꯑꯩꯈꯣꯏ ꯑꯍꯨꯝꯅꯦ ꯑꯣ ꯃꯤ ꯇꯔꯨꯛ ꯈꯛꯇꯅꯦ ꯌꯦꯟ ꯑꯅꯤ
ꯎ ꯂꯣꯀꯦꯜꯒꯤꯅꯦꯕ
ꯍꯣꯏ ꯂꯣꯀꯦꯜꯒꯤꯅꯤ ꯑꯅꯤꯅꯤꯅꯦ ꯑꯗꯨꯁꯨ ꯑꯁ ꯥꯎ ꯍꯧꯖꯤꯗꯤ
ꯁꯦꯠꯄ ꯅꯨꯡꯉꯥꯏꯔꯕꯅꯤ ꯑꯗꯨꯗꯤ
ꯑꯁ ꯐꯂ ꯆꯠ ꯂꯩ ꯍꯥꯏ ꯄꯥꯁꯇꯔꯁꯨ ꯇꯧꯋꯦ ꯑꯩ ꯂꯧꯈꯠꯄꯗꯤ
ꯑꯣꯔ
ꯃꯥꯗꯤ ꯍ ꯃꯥꯗꯤ ꯀꯩꯅꯣ ꯑꯉꯧꯕꯗꯨꯣ ꯑꯗꯨ ꯄ ꯇꯧꯗꯦꯅꯦ ꯌꯦꯟꯗ ꯑꯣꯏꯅ ꯑꯦꯇꯦꯛ ꯇꯧꯕꯅꯤ ꯋꯥꯅꯤ
ꯌꯥꯝ ꯇꯧꯋꯤꯍꯦ ꯑꯩꯗꯧꯅ ꯇꯧꯋꯤ ꯃꯥꯁꯨ
ꯍꯥꯏꯕ ꯅꯅ ꯑꯇꯩ ꯄꯁꯇꯒꯗꯩ ꯇꯧꯗꯧ ꯃꯥꯟꯗꯦ ꯍꯥꯝ
ꯌꯥꯝ ꯆꯦꯠꯗꯦ ꯉꯝꯒꯗ꯭ꯔꯥ ꯇꯧꯔꯒ ꯑꯁ ꯉꯝꯗꯦ ꯑꯩꯈꯣꯏ ꯂꯩꯍꯧꯔꯦ
ꯁ ꯍꯉ ꯆꯕꯗꯤ ꯑ ꯁꯥ ꯉꯥ ꯆꯥꯕꯗꯤ ꯑꯩꯁꯨ ꯑꯗꯨꯝ ꯆꯥꯕꯅꯦꯕ ꯑꯗꯨ ꯑꯁ ꯄꯆꯥꯔꯕꯨꯗꯤ ꯑꯩ ꯉꯝꯗꯦꯍꯦ ꯄꯁꯥꯕꯨꯗꯤꯦ ꯑꯩ ꯉꯝꯗꯦ
ꯑꯩ ꯑꯩꯁꯨ ꯆꯥꯕꯅꯤ ꯍꯥꯏꯕꯨꯗꯤ
ꯂꯩꯔꯛꯑꯣ ꯆꯥꯅꯕ ꯌꯦꯡꯁꯤꯦ ꯅꯪ ꯈꯨꯖꯥꯗꯣ
ꯌꯦꯟꯒꯨꯝꯕ ꯏꯟꯖꯥꯡ ꯑꯍꯥꯎꯕ ꯆꯥꯔꯒꯗꯤ ꯑꯣꯚꯔ ꯏꯇꯤꯡ ꯑꯣꯏꯕꯅꯤꯅ ꯗꯥꯏꯖꯦꯁꯟ ꯉꯝꯗ꯭ꯔꯦ ꯑꯗꯨ ꯇꯗꯤ ꯑꯗꯨꯝ ꯆꯠꯂꯦ ꯍꯦꯟꯖꯥꯡ ꯍꯥꯎꯕ ꯅꯨꯃꯤꯠꯇ ꯄꯗꯤ ꯑꯗꯨꯝ ꯆꯠꯂꯦ ꯉꯔꯥꯡꯗꯨꯁꯨ ꯕꯣꯁ ꯅꯥꯒꯔꯕꯨ ꯍꯪꯉꯣꯏ ꯑꯗꯨꯝ ꯈꯣꯡꯉꯤ
ꯀꯟ ꯀꯣꯟ ꯍ ꯂꯝꯗ ꯃꯥ ꯑ ꯀꯣꯟꯅ ꯍꯦꯜꯂꯝꯗꯧ ꯉꯥꯜ ꯂꯩꯕ ꯉꯔꯥꯡꯗ
ꯑꯁ ꯅꯪ ꯑꯣꯏꯅ ꯖꯁ ꯑꯣꯏꯕ ꯃꯥꯜꯂꯦꯅꯦ ꯍꯧ ꯁꯒꯜ ꯐꯖꯅ ꯈꯣꯡꯕ ꯃꯥꯜꯂꯤꯅꯦ
ꯈꯣꯡꯉꯤꯅꯤ ꯑꯩꯒꯤ ꯁꯦꯜꯗꯤ ꯃꯃꯥꯡꯗ ꯅꯠꯇꯦ ꯏꯉꯦꯅꯦ ꯀꯂꯦꯜꯖꯦ
ꯂꯩꯔꯅꯤꯌꯦ ꯅꯣꯏ ꯇꯃꯦꯁꯤꯡꯁꯤ ꯅꯣꯏ ꯅꯣꯏ ꯇꯃꯦꯁꯤꯡꯁꯤ
ꯅꯣꯏꯅꯦ ꯅꯣꯏꯅꯦ ꯁ ꯅꯣꯏꯗꯤ ꯄꯥꯡꯊꯣꯛ ꯊꯣꯛꯑꯦ ꯑꯩꯒꯤ ꯅ ꯊꯣꯛꯇꯦ ꯀꯃꯥꯏꯅ ꯇꯧꯕꯅꯣꯅꯦ ꯅꯨꯡꯉꯥꯏ ꯑꯩꯗꯤ ꯋꯥꯛꯀꯤꯡ ꯆꯠꯄꯗꯣ ꯅꯨꯡꯁꯤꯒꯨꯝꯕ ꯂꯩꯔꯗꯤ ꯀꯩꯅꯣ ꯇꯥꯏꯌꯦꯕꯀꯣ ꯐꯠꯇꯕꯁꯤꯡ ꯃꯤ ꯑꯗꯨꯅꯗꯤ ꯑꯗꯨ ꯇꯥꯅꯕꯅ ꯋꯥꯛꯀꯤꯡ ꯆꯜꯂꯤꯠꯂꯤꯅꯦꯕ ꯇꯥ ꯇꯥꯗꯕ ꯃꯤꯁꯨ ꯂꯩꯌꯦ ꯑꯩꯗꯤ ꯑꯉꯥꯡ ꯑꯣꯏꯔꯕꯅꯤꯅ ꯑꯗꯨ ꯅ ꯇꯥꯏꯔꯦ ꯃꯥꯥꯡꯗꯦꯕ ꯍꯥꯏꯗꯤ ꯑꯣꯀꯤ ꯆꯠ ꯒ ꯕꯣꯁꯅꯥꯅꯕꯗ ꯃꯥꯡꯗꯦ ꯍꯥꯏꯕ ꯑꯩꯒꯤꯁꯦ
ꯁꯤꯗ ꯂꯩ ꯍꯥꯏꯏ ꯃꯅꯤꯕ
ꯑꯦ ꯁꯦ ꯇꯣꯡ ꯑꯗꯨꯝ ꯂꯩ ꯑꯩꯗꯤ ꯉꯝꯕ꯭ꯔꯥ ꯉꯝꯗꯕ꯭ꯔꯥ ꯑꯗꯨꯕꯨꯗꯤ ꯑꯃꯅꯤꯀꯣ ꯄꯥꯔꯀꯤꯡ ꯆꯠꯗꯕ ꯍꯥꯏꯗꯤꯣꯡ ꯁꯤꯦꯟꯊꯣꯡ ꯑꯗꯨꯝ ꯂꯩꯔꯦ ꯑꯩꯗꯤ
ꯅꯪꯁꯤ ꯅꯪꯤꯁꯤꯟ ꯇꯧꯅꯁꯤ ꯃꯤ ꯈꯔꯥꯗꯤ ꯀꯩꯅꯣ ꯇꯧꯔꯝꯒꯅꯤꯗ ꯃꯤ ꯈꯔꯗꯤ
ꯎꯝ ꯃꯅꯃ ꯃꯅꯥ ꯃ ꯂꯩ ꯍꯥꯥꯟꯅꯗꯒ ꯃꯅꯅ
ꯍꯥꯟꯅꯗꯤ ꯑꯗꯨꯝ ꯑꯅꯤ ꯑꯍꯨꯝ ꯀꯥꯜꯂꯒ ꯆꯠꯂꯤꯁꯤꯣ ꯑ
ꯐꯛꯥꯡ ꯋꯥ ꯐꯖꯅ ꯍꯥ
ꯍꯧꯒꯠ ꯅꯟꯗ꯭ꯔꯤꯕꯣ ꯅꯣꯏ ꯁꯤꯕꯨ
ꯍꯧꯒꯠꯂꯦ ꯑꯃꯨꯛ ꯕꯣꯜ ꯌꯦꯡꯕꯁꯨ ꯌꯥꯎꯋꯦ ꯑꯩꯗꯤ ꯍꯧꯒꯠꯇ꯭ꯔꯤ ꯍꯧꯖꯤꯛ ꯃꯣꯏ ꯑꯥꯔꯖꯦꯟꯇꯤꯅꯥ ꯉꯝꯗꯧ ꯂꯩꯔꯕꯗꯣ ꯌꯦꯡꯗ꯭ꯔꯁꯨ ꯌꯥꯢ
ꯉꯁꯥꯏ ꯄ꯭ꯔꯣꯇꯨꯒꯣꯗꯨꯗꯤ ꯕꯦꯔꯥ ꯀꯥꯢꯍꯦ ꯉꯍꯥꯛꯇꯪ ꯆꯪꯉ ꯌꯦꯡꯉꯦꯕ ꯑꯩ ꯑꯗꯨ ꯐꯖꯅ ꯌꯦꯡꯗꯦꯗ ꯑꯦꯁꯇ꯭ꯔꯥ ꯑꯩ ꯍꯦꯛ ꯆꯪꯉꯒ ꯅꯥꯏꯟꯇꯤ ꯃꯤꯅꯤꯠꯁ ꯇꯥꯈ꯭ꯔꯦ ꯑꯦꯛꯁꯇ꯭ꯔꯥ ꯃꯤꯅꯤꯠ ꯃꯤꯅꯤꯠ ꯃꯉꯥ ꯃꯉꯥ ꯄꯤꯕꯗꯣ ꯃꯣꯏ ꯀꯣꯂꯣꯕꯤꯌꯥ ꯈꯣꯏꯅ ꯒꯣꯜ ꯑꯃꯗꯤ ꯆꯜꯂꯦꯕꯀꯣ ꯑꯗꯨꯗꯨꯒ ꯈꯤꯇꯪ ꯈꯣꯡꯒꯨꯞ ꯃꯇꯣꯟ ꯈꯛꯇ ꯑꯗꯨꯁꯨ ꯕꯥꯔ ꯆꯦꯛ ꯇꯧꯕꯗꯨ ꯔꯤꯄ꯭ꯂꯦ ꯇꯧꯕꯗꯨ ꯐꯖꯅ ꯎꯠꯇꯦꯕꯀꯣ ꯃꯣꯏ ꯑꯣꯄꯣꯅꯦꯟ ꯈꯣꯏꯒꯤ ꯂꯥꯏꯟ ꯌꯦꯡꯗꯅ ꯑ ꯑꯣꯄꯣꯅꯦꯟꯒꯤ ꯂꯥꯏꯟꯗꯨ ꯎꯍꯟꯗꯕ ꯔꯤꯄ꯭ꯂꯦꯗ ꯌꯦꯡꯕꯗꯣ ꯑꯗꯨꯒ ꯈꯣꯡꯎꯞ ꯃꯇꯣꯟ ꯃꯆꯦꯠ ꯃꯆꯦꯠ ꯈꯛꯇ ꯍꯦꯟꯕꯒꯤ ꯑꯣꯞꯁꯥꯏ ꯄꯤꯕ ꯀꯣꯂꯣꯕꯤꯌꯥꯅ ꯆꯟꯕꯅꯦꯕ
ꯎꯝ ꯑꯗꯨꯒ ꯑꯩꯒꯤ
ꯑꯃ ꯐꯥꯎ ꯆꯟꯅꯗ꯭ꯔꯦ
ꯔꯣꯅꯥꯟꯗꯣ ꯍꯥꯏꯔ ꯑꯗꯨ ꯆꯟꯗꯦꯅꯦ ꯑꯗꯨꯗꯤ ꯀꯅꯥ ꯑꯁ ꯔꯣꯅꯥꯟ ꯔꯣꯅꯥꯟꯗꯣꯁꯦ ꯀꯣꯂꯣꯝꯕꯤꯌꯥ ꯈꯨꯨꯠ ꯇꯒꯤ ꯂꯩꯍꯧꯔꯦ ꯑꯗꯨꯗꯤ
ꯑꯁ ꯈꯪꯗꯦꯅ ꯃꯣꯏꯁꯦ ꯔꯥꯎꯟ ꯑꯐꯄꯨꯗꯤ ꯔꯥꯎꯟ ꯁꯤꯛꯁꯇꯤꯟꯕꯨꯗꯤ ꯆꯪꯕ ꯃꯥꯜꯂꯦ ꯀꯩꯅꯣ ꯍꯥꯏꯔꯒꯦ ꯃꯣꯏꯗꯤ ꯂꯣꯁ ꯑꯝꯇ ꯂꯩꯇꯦꯕ ꯀꯣ ꯗ꯭ꯔꯣ ꯑꯅꯤ ꯑꯗꯨꯒ ꯋꯤꯟ ꯑꯃ ꯔꯣꯅꯥꯟꯗꯣꯗꯨ ꯄꯦꯅꯥꯥꯟꯗꯣꯗꯨ ꯄꯦꯅꯥꯥꯟꯗꯣ
ꯁꯃꯤ ꯑꯗꯨ ꯂꯩꯍꯧꯗꯧ ꯃꯥꯜꯂꯦꯗ ꯄꯣꯇꯣꯒꯜ
ꯍꯣꯏ ꯃꯊꯪꯗ ꯑꯩ ꯀ꯭ꯔꯣꯁꯤꯌꯥꯒ ꯁꯥꯟꯅꯅꯤ ꯍꯥꯏꯕ ꯇꯧꯕꯅꯦ
ꯑ ꯀ꯭ꯔꯣ ꯀ꯭ꯔꯣꯁꯤꯌꯥꯗ ꯈ꯭ꯔ ꯀ꯭ꯔꯣꯁꯤꯌꯥ ꯅꯠꯇꯔꯣ ꯃꯣꯢ
ꯍꯣꯏ ꯃꯥꯅꯦ ꯃꯣꯗꯔꯤꯛ ꯂꯩꯌꯦ ꯑꯦ ꯁꯥꯟꯅꯔꯤ ꯂꯩꯕ ꯃꯥꯜꯂꯦ
ꯑꯣ ꯑꯗꯨꯗꯤ ꯇꯠꯂꯝꯗꯧ ꯃꯥꯜꯂꯦꯕꯨ ꯃꯣꯏ ꯔꯣꯅꯥꯟꯗꯣ ꯑꯩ ꯑꯩ ꯑꯩꯒꯤ ꯀꯩꯅꯣ ꯌꯥꯎꯗꯕꯅꯤꯅ ꯕꯤꯠ ꯀꯌꯥꯝ ꯌꯥꯎꯗꯦ ꯑꯥꯔꯖꯦꯟꯇꯤꯅꯥꯒ ꯃꯣꯏ ꯑꯩꯈꯣꯏꯒꯤ ꯔꯣꯅꯥꯟꯗꯣꯒꯁꯦ ꯕ꯭ꯔꯥꯖꯤꯜꯒꯤ ꯑꯣꯏꯔꯒꯗꯤ ꯑꯌꯨꯛ ꯄꯨꯡ ꯃꯉꯥ ꯃꯈꯥꯏ ꯑꯗꯋꯥꯗ ꯌꯦꯡꯕ ꯌꯥꯕꯅꯦꯕ ꯅꯍꯥꯟ ꯁꯥꯟꯅꯕꯗꯨ ꯀꯥꯏꯗꯩ ꯄꯨꯡ ꯑꯍꯨꯝ ꯃꯈꯥꯏꯗꯗꯤ
ꯕ꯭ꯔꯥꯖꯤꯜꯒꯤꯗꯤ ꯌꯦꯡꯕ ꯌꯥꯅꯤꯌꯦ ꯍꯟꯗꯛ ꯄꯨꯡ ꯇꯔꯥ ꯇꯔꯥꯃꯈꯥꯏ ꯑꯣꯏꯔꯝꯒꯅꯤ
ꯑꯌꯨꯛ ꯑꯌꯨꯛꯇ ꯅꯠꯇ꯭ꯔꯣ ꯑꯌꯨꯛ ꯑꯌꯨꯛꯇꯅꯤꯀꯣ
ꯑꯣꯏꯔꯃꯣꯏ ꯅꯠꯇꯕ꯭ꯔꯣ ꯄꯨꯡ ꯇꯔꯥ ꯃꯈꯥꯏꯗ ꯎꯕ ꯑꯃ ꯇꯧ ꯕ꯭ꯔꯥꯖꯤꯜꯂꯣ ꯀꯩꯅꯣ ꯑꯩ
ꯑꯗꯨꯗꯤ
ꯑꯗꯨꯗꯤ ꯊꯥꯗꯣꯛꯇ꯭ꯔꯦ ꯑꯁ ꯑꯗꯨꯝ ꯌꯦꯡꯉꯦ ꯍꯥꯏꯁꯤꯅꯦ ꯑꯩꯗꯤ
ꯊꯦꯡꯉꯁꯨ ꯉꯜꯂꯁꯨ
ꯑꯗꯨꯗ ꯄꯨꯡ ꯑꯍꯨꯝ ꯃꯈꯥꯏꯗꯤ ꯌꯥꯗꯦꯕ ꯑꯩꯒꯤ ꯇꯨꯝꯕ ꯇꯥꯏꯃꯤꯡꯗꯣ
ꯑꯣ ꯑꯗꯨ ꯀꯩꯅꯣ ꯄꯨꯡ ꯑꯍꯨꯝ ꯃꯈꯥꯏ ꯑꯣꯏꯔꯗꯤ ꯀꯩꯅꯣ ꯇꯨꯝꯃꯅꯦ ꯑꯗꯨꯒ ꯄꯨꯡ ꯑꯍꯨꯝ ꯃꯈꯥꯏꯗ ꯑꯂꯥꯝ ꯊꯝꯃꯣ ꯑꯗꯨꯒ ꯍꯛꯇ ꯍꯧꯒꯠꯂꯨ ꯌꯦꯡꯉꯣ
ꯑꯩꯁ ꯉꯝꯗꯦꯅꯦ ꯉꯝꯗꯦꯅꯦ ꯑꯩꯗꯤ
ꯕꯣꯜ ꯌꯦꯡꯉꯒ ꯄꯨꯡ ꯃꯉꯥ ꯇꯔꯨꯛꯇ ꯉꯥꯏꯍꯥꯛꯇꯪ ꯇꯨꯝꯃꯣ ꯑꯗꯨꯒ ꯄꯨꯡ ꯅꯤꯄꯥꯟ ꯑꯗꯨꯋꯥꯏꯗ ꯑꯃꯨꯛ ꯍꯧꯒꯠꯂꯣ ꯆꯞ ꯆꯥꯔꯕꯅꯤꯅꯦ ꯀꯩꯅꯣ ꯌꯥꯔꯕꯅꯤꯅꯦ
ꯑꯗꯨ ꯇꯥꯏꯃꯤꯡꯁꯦ ꯍꯧꯒꯠꯂꯒ ꯑꯃꯨꯛ ꯇꯝꯕꯗꯣ ꯑꯦꯖꯝꯒꯁꯤ ꯂꯩꯔ
ꯅꯠꯇꯅꯦ ꯑꯦꯛꯖꯥꯝꯒꯤ ꯑꯦꯛꯖꯝꯒꯤ ꯄ꯭ꯔꯤꯄꯦꯔꯦꯁꯟ ꯂꯩꯔꯦꯅ ꯈꯜꯂꯣ ꯑꯗꯨꯒ ꯇꯧꯔꯨꯅꯦ
ꯑꯦꯛꯖꯝ ꯄꯔꯤꯄꯦꯔꯦꯁꯟ ꯑꯣꯣꯨꯝ ꯗꯀꯥ ꯍꯧꯒꯠꯗꯤ ꯍꯦ ꯀꯗꯥꯅꯕ
ꯑꯦꯛꯖꯥꯝ ꯂꯩꯔꯒ
ꯄꯨꯡ ꯑꯍꯨꯝꯁꯦꯝ
ꯇꯨꯝꯕ ꯃꯇꯝꯗ ꯇꯨꯝꯗ꯭ꯔꯗꯤ ꯏꯁꯥ ꯅꯨꯡꯉꯥꯏꯔꯕ ꯍꯥꯏꯇꯥꯔꯦꯅꯦ ꯑꯗꯨꯃꯥꯏꯅ ꯇꯧꯋꯦꯕꯀꯣ ꯇꯨꯝꯕ ꯍꯣꯏ ꯇꯨꯝꯕ ꯌꯥꯝ ꯑꯥ ꯌꯥꯝ ꯄ ꯅꯠꯇꯨꯝ ꯑꯗꯨꯗꯨꯅ ꯍꯛꯆꯥꯡꯁꯨ ꯀꯩꯅꯣ ꯇꯧꯋꯦꯕ ꯇꯨꯝꯕ ꯃꯇꯝꯗꯅ ꯇꯨꯝꯃꯤꯅꯦ ꯑꯗꯨ ꯅꯨꯡꯉꯥꯏꯗꯦꯕ ꯏꯁꯥꯗꯣ
ꯍꯣꯏ ꯍꯣꯏ ꯁꯥꯟꯅꯕꯗ ꯐ꯭ꯔꯦꯁ ꯑꯣꯏꯗꯦꯕꯀꯣ
ꯎꯝ ꯐ꯭ꯔꯦꯁꯗ ꯑꯗꯨꯒ ꯐꯦꯟ ꯐꯦꯟꯁꯤꯗ ꯐꯦꯁꯤꯡꯗꯣ ꯈꯟꯅꯔꯝꯒꯨꯅꯦ ꯆꯠꯂꯦ ꯀꯥꯏꯅꯀꯣ ꯑꯗꯨꯗꯤ ꯔꯣꯅꯥꯟꯗꯣꯒ ꯀꯩꯅꯣ ꯇꯧꯕꯒꯨꯝꯗ ꯑꯩꯈꯣꯏ ꯂꯣꯀꯦꯜꯗꯁꯨ ꯑꯩꯁꯨ ꯇꯧꯔꯝꯒꯅꯦꯕ ꯑꯗꯨ ꯑꯗꯨꯅ ꯇꯨꯝꯗ꯭ꯔꯗꯤ ꯌꯥꯗꯦꯕ ꯃꯦꯠꯁꯇ ꯅꯨꯡꯉꯥꯏꯅꯕ
ꯑꯣꯏꯣꯏꯅꯦ ꯑꯣꯏꯣꯏꯅꯦ ꯅꯣꯏꯁꯦ ꯆꯥ ꯊꯛꯄꯁꯨ ꯀꯩꯅ ꯕꯦꯂꯦꯟꯁꯇ ꯑꯣꯏꯅ ꯆꯥꯔꯝꯒꯅꯤꯅꯦꯀꯣ
ꯑꯥ ꯅ ꯁꯥꯏꯅ ꯎ ꯗꯥꯏ ꯆꯥꯦ ꯑꯗꯨꯒꯒ ꯇꯨꯝꯕꯗꯣ ꯇꯨꯝꯕꯅ ꯃꯔꯨꯌꯦꯕꯀꯣ ꯑꯗꯨꯅ ꯆꯥꯡ ꯅꯥꯏꯅ ꯇꯨꯝꯗ꯭ꯔꯗꯤ ꯌꯥꯗꯦꯕ ꯃ ꯑ ꯐꯦꯟꯁꯤꯡ ꯁꯥꯎꯅꯔꯅꯦꯕ ꯑꯩꯕꯣ
ꯑꯣ ꯍꯣꯉꯥꯏꯅꯅꯣꯏꯁꯤꯗꯤ
ꯑꯗꯨꯝ ꯐꯤꯁꯤꯡ ꯍꯦ ꯆꯤꯡꯈꯠꯂꯒ ꯅꯨꯡꯉꯥꯏꯇꯦ ꯍꯥꯏꯇꯥꯔꯦꯅꯦ ꯑꯗꯨ ꯆꯥꯡꯅꯥꯏꯅ ꯇꯨꯝꯗꯕꯗꯣ ꯑꯩꯒꯤ ꯅꯠꯇꯦꯕ ꯑꯩꯒꯤ ꯋꯥꯔꯁꯨ ꯈꯥꯡꯕ ꯌꯥꯏꯑꯕꯀꯣ ꯑꯩ ꯋꯥꯔꯁꯨ ꯑꯗꯨꯝ ꯈꯪꯕ ꯌꯥꯏ ꯐꯦꯟ ꯈꯤꯇꯪꯃꯛ ꯇꯨꯝꯃꯤꯅꯦꯕ ꯑꯩꯁꯦ